ꯑꯣ
ꯍ ꯍꯣꯏ
ꯃ ꯀꯥꯏꯌꯦ ꯏꯁ
ꯆꯔꯣ
ꯍꯥꯥ ꯍꯂꯣ ꯎꯝ ꯑꯃ ꯌꯥꯗ꯭ꯔꯦ ꯁꯦ ꯍꯜꯂꯣ ꯅꯪꯒꯤ ꯅꯦꯠꯋꯥꯛ ꯉꯔ ꯍꯪꯗ꯭ꯔꯦꯅꯦ
ꯌꯥꯗꯕꯔꯥ ꯇꯥꯏꯌꯦ
ꯕꯥ
ꯍꯣꯏ
ꯇꯥꯔꯦ ꯇꯥꯔꯦ ꯍꯨꯛꯖꯤꯛꯇꯤ
ꯑꯁ ꯒ꯭ꯒ꯭ꯌꯥꯟ ꯇꯥꯗ꯭ꯔꯦꯗ ꯑꯩ ꯇꯨꯝꯅꯤꯡꯕ ꯍꯧꯔꯦ
ꯎꯝ ꯑꯗꯨꯗ꯭ꯔꯦ
ꯍꯥ
ꯒꯌꯟꯇꯥꯗ꯭ꯔꯑꯦꯕ
ꯍꯣꯏ ꯅꯪꯅꯗꯤ ꯐꯪꯗꯤ ꯐꯪꯉꯕ꯭ꯔꯣ
ꯑꯦ ꯍꯧꯖꯤꯛ ꯍꯥꯡꯒ ꯅꯨꯡꯁꯤꯒꯨꯝꯕ ꯋꯥ ꯍꯣꯔꯦꯟ ꯍꯥꯏꯒꯦ
ꯒ꯭ꯌꯥꯟ ꯇꯥꯔꯔꯣꯏꯕ
ꯀꯥꯔꯤꯌꯦ
ꯍꯥꯏꯗꯤ ꯐꯪꯉꯕ꯭ꯔꯣ ꯍꯥꯏꯕꯗꯤ ꯍꯥꯂꯣ
ꯑ ꯁꯨ ꯇꯥꯑꯌꯦ ꯇꯌꯦ ꯇꯌꯦ
ꯑ ꯍꯗꯔꯂꯔꯦ
ꯎꯝ ꯌꯥꯗ꯭ꯔꯦ ꯉꯁꯤꯁ‌ꯦ
ꯒꯌ꯭ꯥꯟ ꯇꯥꯇ꯭ꯔꯦ
ꯒ꯭ꯟ ꯇꯥꯗ꯭ꯔꯦ ꯐꯖ ꯐꯖꯅ ꯇꯧꯋꯣ ꯁꯤꯁꯦ
ꯐꯒꯤ ꯅꯠꯇ ꯍꯥꯏ ꯑꯩꯏꯒꯤ ꯆꯦꯁ ꯅꯥꯕꯅ ꯌꯥꯗ ꯀꯥꯟꯁꯤ ꯍꯥꯏ
ꯑꯃꯗꫭ ꯍꯥꯄꯅꫭ ꯍꯥꯇꯥꯔꯗꯤ
ꯍꯥꯥ
ꯑꯗꯨ ꯍꯥꯄꯥꯒꯥ
ꯎꯝ ꯉꯥꯏꯌꯣ ꯃꯔꯥ ꯄꯥꯏꯌꯣ ꯑꯗꯨꯒ ꯋꯥ ꯉꯥꯡꯒ ꯂꯥꯛꯌꯣ ꯂꯣꯟꯗꯣ
ꯉꯥꯡꯅꯤꯡ ꯉꯥꯡꯅꯤꯡꯕ ꯑꯗꯨꯝ ꯉꯥꯡꯂꯒ ꯍꯥꯏꯗꯣꯏꯔꯥ ꯏꯁꯩꯁꯨ ꯁꯛꯄ ꯌꯥꯕ꯭ꯔꯥ ꯑꯁ ꯅꯣꯅꯤꯡ ꯍꯧꯔꯦꯗꯥ
ꯇꯕꯣ ꯀꯔꯤ ꯒ꯭ꯌꯥꯟꯇꯥ ꯑꯗꯨꯔꯤꯗ ꯇꯥꯏ ꯇꯥꯏ
ꯐꯒꯤꯃꯅ ꯂꯥꯛꯄ ꯍꯣꯈꯣꯏ
ꯑꯗꯨꯃꯥꯏꯅ ꯈꯟꯒꯅ
ꯍꯥ
ꯑꯗꯨꯃꯥꯏꯅ ꯈꯟꯒꯗꯕ
ꯅꯄꯤꯄꯤ ꯄꯋꯥꯗꯗ
ꯅꯣꯡꯀꯅꯤꯃꯤ ꯂꯩ
ꯅꯣꯛꯄ ꯌꯥꯗꯦ ꯍꯥꯏꯕ꯭ꯔꯥ
ꯅꯠꯇꯦꯗ ꯅꯣꯛꯀꯅꯨ ꯑꯥꯎ ꯋꯥ ꯉꯥꯡꯉꯨ ꯍꯥꯏꯕꯅ
ꯑꯗꯣꯑꯃ ꯅꯥꯟꯗꯣ ꯑꯣꯜ ꯆꯔ
ꯍꯥꯥ
ꯃꯖꯥ ꯂꯤꯒꯤ ꯋꯥꯔꯤꯗꯤ ꯏꯣ ꯀꯗꯃꯥꯏ ꯇꯧꯔꯦ
ꯃꯅꯂꯤꯒꯤ ꯋꯥꯔꯤꯗꯣ ꯍꯧꯖꯤꯛꯁꯦ ꯂꯤꯕ ꯍꯧꯥꯎꯗ꯭ꯔꯤꯗ ꯑꯃꯨꯛꯀ ꯃꯇꯝ ꯂꯥꯛꯇꯕꯅꯤ
ꯑ ꯅꯪ ꯌꯝꯗꯤ ꯊꯣꯄꯅꯤꯀꯣ
ꯎꯝ ꯊꯣꯛꯅꯤꯡꯉꯤꯅꯤ ꯍꯥ
ꯍꯣꯏꯦ
ꯀꯔꯤ ꯍꯥꯏꯕ
ꯍꯣꯏ ꯂꯩ ꯍꯥꯏ
ꯑ ꯁ꯭ꯋꯥꯠ ꯂꯩꯌꯦꯗ
ꯋꯥ
ꯁꯤꯒꯤ ꯑꯦꯀꯥꯎꯟ ꯆꯨꯝꯕ꯭ꯔꯥ
ꯅꯣ
ꯃꯠꯇꯦ ꯅꯪꯕꯨ ꯅꯠꯇꯦ
ꯅꯠꯇ ꯅ ꯅ ꯅ ꯅ ꯅꯠꯇ ꯑꯦ
ꯁꯤꯗꯁꯨ ꯃꯤꯉꯣꯟꯗ ꯀꯩꯅꯣ ꯍꯥꯡꯒ ꯂꯩꯕ ꯍꯥꯏ
ꯏꯄꯥꯃꯗꯨꯁꯨ ꯀꯣ ꯇꯧꯑꯣ ꯅ ꯁꯤꯗ ꯏꯄꯥꯃ
ꯍꯥꯥ
ꯅꯨꯄꯥ ꯑꯃꯗꯁꯨ ꯀꯣꯜ ꯇꯧꯔ ꯅꯁꯤꯔ ꯅꯒꯤ ꯃꯔꯤꯁꯅꯗ꯭ꯔ
ꯍꯣꯏ ꯃꯥꯅ ꯁꯤꯒꯨꯝꯕ
ꯃꯥ ꯑꯦ ꯇꯧꯗꯣꯏꯔꯥ
ꯃꯥꯗꯤ ꯇꯥꯛꯑꯣ ꯍꯥꯏꯔꯣ ꯑꯩꯉꯣꯟꯗ ꯄꯩꯁꯥ ꯀꯌꯥꯃꯨꯛ ꯄꯥꯝꯔꯣꯒ ꯇꯧꯔꯒꯅꯤ
ꯍ ꯌꯗꯤ ꯇꯜꯂꯦꯀꯣ
ꯂꯩ ꯕꯤꯖꯤꯅꯦꯁ ꯑꯔꯅꯤꯕꯤꯅꯦ ꯖꯤꯅꯦꯁ ꯑꯔꯤꯍꯥꯏ ꯏ ꯃꯅ ꯊꯥꯕꯩꯒꯤꯅꯪ ꯄꯩꯁꯥ ꯀꯌꯥꯝ ꯀꯦꯚ
ꯍ ꯑꯣ ꯄꯣꯁ ꯃꯥꯟ ꯄ ꯑꯣ
ꯃꯣꯏ ꯄꯩꯁꯥ ꯄꯥꯏꯕ ꯃꯥꯔꯂꯦ ꯄ ꯑꯗꯨꯨꯝ ꯑꯗꯨꯗꯨ ꯑꯣꯏꯕꯒꯤ ꯃꯥꯗꯤ ꯑꯇꯣꯞ ꯑꯇꯣꯞꯄ ꯃꯐꯝꯒꯨꯝꯕ ꯆꯠꯄꯁꯨ ꯑꯩꯒꯤ ꯏꯃꯥ ꯂꯩꯔꯤꯁꯤꯗꯤ ꯑꯩ ꯏꯃꯥ ꯂꯩꯔꯤꯁꯤꯗꯤꯅ ꯑꯗꯨꯝ ꯇꯧꯔ ꯉꯥꯡꯉ ꯂꯩꯕꯅꯤ ꯅ ꯁꯤ ꯍꯟꯗꯛ ꯍꯟꯗꯛꯅꯦ ꯃꯥ ꯌꯨꯝ ꯊꯣꯛꯄꯁꯨ ꯗꯦꯠ ꯑ ꯉꯁꯤ ꯗꯦꯠ ꯐꯣꯔꯇꯤꯦ ꯍꯥꯏꯔꯒ ꯗꯦꯠ ꯁꯤꯛꯁꯇꯤꯟꯒꯤ ꯇꯤꯀꯦꯠ ꯀꯥꯞꯄꯅꯦ ꯅꯨꯃꯤꯠ ꯑꯃꯈꯛ ꯂꯥꯏ ꯀ ꯄꯁꯥꯀ ꯃꯠꯇ ꯃꯥꯗꯤ ꯄꯩꯁꯥ ꯄꯥꯏ ꯃꯥꯅꯦ ꯃꯥ ꯑꯗꯨꯒꯤ ꯑꯩꯗꯣ ꯑꯁꯦꯡꯕ ꯍꯥꯏꯔꯗꯤ ꯃꯉꯣꯟꯗ ꯑꯗꯨꯝ ꯋꯥꯔꯤ ꯁꯥꯟꯅꯕꯅꯤꯅ ꯀꯥꯎꯒꯦꯅꯗꯤ ꯈꯜꯂꯝꯃꯅꯤ ꯑꯗꯨ ꯑꯩꯕꯨ ꯄꯩꯁꯥ ꯀꯌꯥꯃꯨꯛ ꯄꯥꯝꯕ꯭ꯔꯅ ꯑꯃꯨꯛꯀ ꯍꯥꯏꯔꯛꯑꯗꯤ ꯀꯥꯏꯔꯦꯕ ꯑꯩ
ꯎꯝ ꯎꯝ ꯎꯝ ꯃꯣꯏꯗ ꯃꯥꯏ ꯍꯣꯏ
ꯍꯣꯏꯗꯤ ꯂꯥꯏꯔꯕꯅꯤꯅꯀꯣ ꯎ ꯄꯥꯏ ꯂꯩ ꯏꯇꯔꯤ
ꯃꯁꯤꯟ ꯆ ꯊꯝꯗꯕꯨꯅꯈꯅꯦ
ꯍꯣꯏ
ꯁꯤꯕꯨꯅꯤꯗ
ꯅꯪꯁꯨ ꯆꯤꯠꯀꯥꯔꯥ ꯌꯨꯅꯤꯚꯔꯁꯤꯇꯤ ꯐꯪꯕ꯭ꯔꯥ
ꯍꯪꯉꯦ ꯍꯣꯏ
ꯐꯃꯥꯏꯅ ꯐꯥꯟꯄ
ꯍꯥꯥ
ꯀꯅꯥꯗꯒꯤ ꯈꯪꯕ꯭ꯔ ꯍꯥꯏꯅꯦ
ꯑꯩꯈꯣꯏ ꯅꯍꯥꯟ ꯁꯤꯠꯀꯔꯥꯗ ꯀꯣꯟꯐ꯭ꯔꯦꯟꯁ ꯇꯧꯅꯤꯡꯉꯥꯏꯒꯤ ꯋꯥ ꯍꯥꯡꯉꯔꯛꯄꯅꯦ ꯑꯗꯨ ꯑꯩꯈꯣꯏꯗꯤ ꯄꯩꯁꯥ ꯂꯩꯇꯕꯅꯤꯅ ꯆꯠꯇꯕꯅꯦꯕ ꯋꯥꯟ ꯊꯥꯎꯖꯟ ꯇꯨ ꯊꯥꯎꯖꯟꯗ ꯇꯨ ꯊꯥꯎꯖꯟ ꯐꯥꯏꯚ ꯍꯟꯗ꯭ꯔꯦꯠꯇ ꯑꯗꯨ ꯄꯤꯔꯒ ꯆꯠꯅꯤꯡꯉꯥꯏꯀꯣ ꯀꯣꯟꯐ꯭ꯔꯦꯟꯁ ꯄꯩꯁꯥ ꯂꯩꯇꯕꯒꯤ ꯆꯠꯇ꯭ꯔꯦ
ꯍꯔꯔ
ꯍꯣꯏ ꯍꯥꯟꯅ ꯆꯥꯡꯕ ꯃꯇꯝꯗꯣ
ꯍ ꯐꯥꯕꯟꯅꯁꯦ
ꯌꯦꯗꯗ꯭ꯔꯦ
ꯎꯝ ꯑ ꯑꯗꯨꯒ ꯑꯃꯣꯔꯣꯛꯄꯤꯤ ꯌꯥꯝ ꯂꯩꯔꯒ ꯆꯥꯔꯝꯅꯤꯀꯣ ꯅꯣꯏꯅꯤꯀꯣ
ꯑꯩ ꯆꯥꯕꯅ ꯁꯤꯔꯦ ꯎꯝ
ꯍ ꯆ ꯍꯥꯎꯗꯣ ꯌꯥꯔ ꯃ
ꯆꯥꯛꯀ ꯃꯨꯔꯣꯛꯇꯨ ꯆꯥꯃꯟꯃꯤꯔꯥ ꯍꯪꯗ꯭ꯔꯦꯗ ꯆꯤꯡ ꯑꯩꯁꯦ ꯌꯥꯗ꯭ꯔꯦ ꯁꯤꯦꯡ ꯀꯣꯟꯗ꯭ꯔꯣ ꯇꯧꯕ ꯉꯝꯗ꯭ꯔꯤꯕ
ꯑ ꯆ
ꯆꯕꯗꯤ ꯆꯥꯕ ꯆꯠꯅꯤꯗ ꯆꯥꯔꯅꯤ ꯆꯠꯅꯤ ꯁꯦꯝꯃꯅꯤ ꯑꯗꯨꯒ ꯌꯦꯦꯟꯖꯥꯡ ꯆꯥꯛ ꯌꯦꯦꯟꯖꯥꯡꯗꯣ ꯑꯃꯨꯛꯀ ꯊꯣꯡꯡꯂꯅꯤ ꯑꯁ
ꯌꯥꯝ ꯌꯥꯝ ꯍꯥꯥ ꯄ꯭ꯔꯒꯠ ꯅ꯭ꯔꯥ
ꯍꯣꯏ ꯑꯁ ꯍꯥꯞꯄꯗꯣ ꯎꯝ ꯑꯀꯪꯕꯒꯅꯦ ꯐ꯭ꯔꯦꯁ ꯗꯣ ꯃꯤꯛꯁ ꯇꯥꯎ ꯇꯣꯠꯈꯥꯏꯔ ꯌꯦꯟꯖꯥꯡꯅ ꯊꯣꯡꯉꯒ ꯆꯥꯏꯅꯩ ꯑꯗꯨꯒ ꯑꯃꯨꯛꯀ ꯆꯠꯅꯤ ꯁꯦꯝꯕꯗꯣ ꯋꯥꯟ ꯅꯠꯇ꯭ꯔꯗꯤ ꯋꯥꯟ ꯍꯥꯐ ꯑꯃꯨꯛꯀ ꯌꯦꯡꯉꯣ
ꯎꯝ ꯍꯝ
ꯃꯣꯔꯣꯛ ꯆꯥꯕꯗꯨ ꯂꯣꯏꯔꯦꯈꯣꯏ
ꯎꯝ ꯎꯝ
ꯕꯤꯔꯥ ꯀꯥꯔꯦꯗꯨꯅ
ꯌꯦꯠꯇꯗ꯭ꯔꯦ
ꯏꯕꯥꯅꯤꯒꯤꯁꯦ ꯉꯁꯤꯒꯤꯗꯤ ꯃꯇꯝ ꯂꯣꯏꯈ꯭ꯔꯅꯤ ꯍꯧꯖꯤꯛꯅ ꯑꯩ ꯈꯪꯉꯤ
ꯇꯝ ꯂꯣꯏ ꯈ꯭ꯔꯅꯤ ꯍꯥꯏꯔꯗꯤ ꯀꯩꯅꯣ
ꯃꯤ ꯑꯃꯗ ꯅꯨꯃꯤꯠ ꯑꯃꯗ ꯃꯔꯤ ꯃꯔꯤ ꯈꯛꯛꯇꯅꯦꯕ ꯀꯣꯜ ꯇꯧꯔꯛꯄ ꯐꯪꯅꯤꯉꯥꯏꯁꯦ
ꯑ ꯍꯣꯏꯅꯦ ꯑꯦ ꯁꯤꯒꯨꯝꯕ ꯁꯤꯒꯨꯝꯕꯁꯨ ꯌꯥꯗꯦ ꯑꯗꯨꯦ ꯍꯥꯏꯕꯠꯇꯣꯅ ꯑꯃꯨꯛ ꯍꯥꯏꯔꯅꯨ ꯍꯥꯏꯔ ꯐꯦ
ꯑꯗꯨꯝ ꯇꯎꯔꯦ ꯂꯥꯏ ꯂꯩꯦꯗ ꯎꯝ
ꯣꯏ ꯍꯣꯏꯗꯃ
ꯎꯝ ꯇꯨꯃꯤꯟꯅꯗꯥꯏ ꯋꯥꯏ ꯍꯣꯔꯅ ꯍꯥꯏꯔꯛꯀꯦ ꯑꯗꯨꯗꯤ ꯃꯦꯖꯤꯛꯇ
ꯑ ꯍꯥꯏ ꯎꯝ ꯎꯝ ꯑꯜꯦ ꯁꯤꯄ ꯇꯂꯦ
ꯇꯟꯒꯅꯨ ꯇꯟꯒꯅꯨ
ꯀꯤꯟꯁꯥꯡ ꯆꯕ꯭ꯔ
ꯉꯁꯤꯗꯤ ꯗꯥꯜꯒ ꯕꯣꯔꯤꯒ ꯁꯣꯏꯕꯨꯝꯒ ꯃꯤꯛꯁ ꯇꯧꯔꯒ ꯆꯥꯅ
ꯣ ꯆꯥꯕ ꯍꯥꯎꯕ꯭ꯔꯥꯅꯦ
ꯍꯥꯎꯋꯦꯗ ꯑꯗꯨꯝ ꯌꯨꯝꯅ ꯊꯣꯡꯕ ꯍꯣꯁꯦꯜꯅ ꯊꯣꯡ ꯐꯥꯇꯤ ꯃꯥꯟ ꯅꯀꯣ
ꯍꯣꯠꯗꯣ ꯍꯠꯇꯦ ꯂꯥꯛ꯭ꯔꯣ
ꯑ ꯑꯗꯨꯝ ꯍꯥꯎꯋꯦ ꯁꯤꯗ ꯊꯣꯡꯕꯗꯤ
ꯑꯣ ꯑꯣ ꯑꯩꯒꯤ ꯉꯥꯗꯣ ꯀꯔꯃꯥꯏꯅ ꯇꯧꯔꯕ꯭ꯔꯥ
ꯄ꯭ꯂꯥꯁꯇꯤꯛꯇ ꯍꯥꯞꯈ꯭ꯔꯦ ꯑꯩ
ꯑꯣ ꯌꯥꯔꯕ꯭ꯔꯣ ꯍꯧꯖꯤꯛꯇꯤ
ꯎꯝ ꯌꯥꯔꯣ ꯃꯥꯂꯦ ꯑꯩꯗꯣ ꯍꯛꯆꯥꯡꯗꯣ ꯈꯔ ꯅꯨꯡꯉꯥꯏꯇꯕꯒꯤ ꯅꯨꯃꯤꯠ ꯑꯃꯁꯁꯦ ꯔꯨꯝ ꯃꯅꯨꯡꯗ ꯭ꯂꯁꯇꯤꯛꯇꯁꯨ ꯂꯧꯊꯣꯛꯇꯕꯤ ꯀꯔꯤꯁꯨ ꯇꯧꯗꯕꯤ ꯊꯝꯃꯒꯊꯤ ꯗꯔ ꯍꯕꯑꯣꯅꯤꯅ ꯅꯪꯦꯗꯣ ꯅꯝꯊꯤꯑꯕ ꯈꯔ ꯉꯥ ꯃꯅꯝꯗꯣ ꯀꯟꯕ ꯖꯥꯠꯇꯨ ꯇꯧꯋꯦꯕ ꯉꯃꯅꯥꯝ
ꯂꯩꯔꯕꯝꯅꯤꯗ ꯍꯥꯒꯤ ꯑꯣ ꯉꯥꯒꯤ ꯅꯝꯗꯤ ꯑꯗꯨꯝ ꯂꯩ ꯂꯩꯕꯅꯦ
ꯑ ꯑꯗꯨ ꯅꯝꯊꯤꯕꯗꯨ ꯑꯩꯗꯣ ꯊꯤꯕꯒꯤ ꯑꯗꯨ ꯅꯨꯃꯤꯠꯇ ꯀꯣꯛ ꯉꯥꯎꯕꯅꯤꯅꯀꯣ ꯁꯦꯝꯕꯁꯨ ꯉꯝꯗ꯭ꯔꯒ ꯎꯝ ꯊꯝꯕ꯭ꯔꯥ ꯂꯥꯏꯍꯥꯎꯕꯅꯤ
ꯍꯥꯏ ꯐꯗꯤ ꯃꯥꯏ ꯂꯥꯏ ꯍꯅꯤꯒ ꯅ꯭ꯔꯥ ꯑ
ꯎ ꯍꯪꯗ ꯅꯪꯒꯤ ꯉꯥ ꯃꯃꯤꯡꯗꯣ ꯈꯕꯥꯎ ꯍꯥꯏꯕ꯭ꯔꯥ ꯁꯨꯃꯥꯏꯅ ꯑꯣꯏꯕꯒꯤ ꯈꯔ ꯅꯝꯊꯤꯕꯅꯦꯕ
ꯊꯕꯧ ꯍꯥꯏꯔ ꯀꯅꯥꯅ ꯍꯥꯏꯕ꯭ꯔꯥ
ꯏꯆꯦ ꯑꯩꯈꯣꯏꯅ
ꯍꯣꯏꯗꯤ ꯈꯪꯗꯦ ꯑꯩꯅ ꯀꯩꯅꯣ ꯑꯃ ꯉꯥꯗꯣ ꯑꯗꯨꯝ ꯏꯁꯥꯅ ꯊꯥꯄꯤꯉꯥꯏ
ꯎꯝ ꯑꯗꯨ ꯅꯪꯒꯤ ꯉꯥꯗꯣ ꯌꯦꯟꯖꯥꯡꯗꯁꯨ ꯍꯥꯞꯄ ꯌꯥꯕ ꯉꯥꯅꯦꯕ ꯗꯣꯈ꯭ꯔꯥ ꯈꯕꯖꯥꯠꯇꯣꯛ ꯑꯣꯌꯦꯕ
ꯑꯣꯏ ꯄꯨꯔꯥ ꯑ ꯑꯩꯗꯤ ꯈꯪꯗꯦ ꯍꯥꯏꯗꯤ ꯃꯥꯗꯣ ꯑꯩꯒꯤ ꯏꯆꯦ ꯑꯃꯁꯁꯨ ꯂꯩꯒꯗꯕꯗꯣ ꯃꯣꯏꯁꯨ ꯈꯪꯗ꯭ꯔꯦꯕ ꯀꯔꯝꯕ ꯂꯩ ꯗꯣꯏꯔꯣ ꯍꯥꯏꯅ ꯀꯣ ꯍꯪꯉꯛꯦ ꯀ꯭ꯦꯄꯥ
ꯎꯝ
ꯌꯥꯗꯣ ꯌꯥꯝ ꯌꯥ ꯐꯕꯗꯤ
ꯎꯝ ꯑꯗꯣ ꯅꯪꯗꯣ ꯃꯩꯇꯩ ꯈꯣꯏꯒꯁꯨ ꯂꯩꯇꯕꯅꯤꯅ ꯉꯥꯗꯣ ꯍꯥꯏꯗꯤ ꯃꯍ ꯍꯧꯖꯤꯛ ꯒꯥꯟꯙꯤ ꯃꯁꯥꯛ ꯑ ꯍꯥꯎꯕ ꯉꯥ ꯑꯗꯣ ꯃꯁꯥ ꯈꯥꯡꯕ ꯍꯧꯥꯎꯔꯤꯕ ꯅꯪꯒꯤ ꯉꯥꯗꯨꯗꯤ ꯈꯔ ꯍꯥꯎꯗꯕ ꯕꯖꯥꯠꯅꯦꯕ
ꯍꯣꯏ ꯂꯩꯔꯁꯨ ꯃꯣꯏꯗꯣ ꯑꯩꯗꯤ ꯍꯪꯗꯕ꯭ꯔꯥ ꯍꯣꯏ ꯑ ꯍꯪꯅꯕꯒꯤꯅꯦꯕ ꯍꯣꯏ ꯔꯦꯗ ꯍꯥꯏꯇꯥꯥꯂꯦ ꯃꯥ ꯀꯔꯤꯅꯣ ꯑꯃ ꯑꯩ ꯀꯥꯎꯈꯦ ꯑꯩꯒꯤ ꯏꯃꯥꯟꯅꯕꯤ ꯑꯃꯅ ꯍꯥꯏꯔꯛꯄꯅꯦꯕ ꯃꯥꯅ ꯑꯩ ꯂꯩꯕ ꯀꯥꯟꯗ ꯅ ꯍ ꯆꯥꯕꯗꯛ
ꯎꯝ
ꯁꯥꯗꯗꯣ ꯀꯔꯤ ꯆꯥꯎꯕ꯭ꯔꯥꯅ ꯍꯪꯈ꯭ꯔꯦꯕ
ꯑꯥ
ꯂ ꯀꯥꯟꯗ ꯃꯣꯏꯅ
ꯣ ꯑꯩ ꯃꯣꯏꯗ꯭ꯔ ꯏꯕꯤ